ꯇꯄꯣ
ꯍ ꯇꯥꯏ
ꯑꯦꯗꯣꯕꯤꯅꯣ
ꯑꯁ
ꯍꯥꯥ
ꯁꯇ ꯎꯇ
ꯀꯔꯤ ꯑꯩꯁꯨ ꯑꯗꯨꯝ ꯍꯤꯞꯄꯒ ꯂꯩꯑ
ꯑ ꯅꯨꯡꯉꯥꯏꯅꯦ
ꯈꯪꯗꯦ ꯅꯪ ꯉꯁꯤ ꯉꯁꯤꯗꯤ ꯉꯁꯤꯗꯤ ꯀꯔꯤ ꯀꯔꯤ ꯇꯧꯔꯦ
ꯎꯝ ꯄ꯭ꯂ ꯀꯥꯔꯁꯅ ꯂꯩꯦ
ꯀꯔꯤ ꯍꯥꯏꯕ
ꯄ꯭ꯂ ꯀꯁꯅꯅ ꯌꯕꯗ
ꯑꯁ ꯅꯨꯡꯉꯥꯏꯔꯦꯍꯦ ꯅꯪꯗꯤ
ꯅꯨꯡꯉꯗꯤ ꯁꯇ ꯂꯩ ꯌꯥꯔꯗꯅꯤ ꯎꯝ ꯇꯧꯂꯉ ꯀꯔ
ꯍꯣꯏꯅꯦ
ꯎꯝ ꯍꯗꯤ
ꯑꯩꯗꯤ ꯉꯁꯤ ꯑꯁ ꯉꯟꯅ ꯍꯧꯒꯠꯂꯒ ꯐꯤꯒꯨꯝꯕ ꯁꯨꯕ ꯈꯣꯠꯄ ꯂꯣꯏꯔꯒ ꯄꯣꯊꯥꯔꯤꯅꯦ
ꯎꯝ
ꯄ ꯊꯦꯡꯕꯒꯦꯀꯣ
ꯎꯝ
ꯅꯪꯕꯨꯗꯤꯦ
ꯑꯕꯨꯗꯤ ꯀꯗ
ꯑꯗꯨꯝ ꯂꯩꯌꯦ ꯍꯥꯏꯕꯗꯣ
ꯑꯣꯍꯥꯏꯇꯥꯔꯦ ꯁꯨꯝ ꯂꯩ
ꯊꯕꯛ ꯊꯕꯛ ꯌꯥꯝ ꯆꯤꯜ ꯂꯩꯔꯝꯗꯧ ꯃꯥꯃ
ꯑꯃꯦ ꯍꯥꯏꯂ
ꯑꯥ
ꯍꯥꯏꯖꯤꯂꯣ
ꯑꯗꯨꯅꯤ ꯅꯪꯅ ꯇꯧꯕꯗꯣ ꯊꯕꯛ ꯌꯥꯝ ꯇꯧꯔ ꯂꯩꯔꯝꯗꯣ ꯌꯥꯝ ꯃꯥꯟꯕ ꯋꯥꯅꯦꯗ
ꯑ ꯇ ꯈꯪꯉꯦ ꯑꯗꯨꯒꯨꯝꯕꯗꯣ
ꯑꯁ ꯑꯗꯨꯅꯤ ꯅꯪ ꯀꯩꯗꯧꯔꯤꯅꯣ ꯍꯧꯖꯤꯛꯇꯤ ꯌꯥꯝ ꯂꯦꯡꯉꯒ ꯈꯣꯠꯂꯒ ꯇꯧꯔ ꯂꯩꯕ ꯃꯥꯂꯦ
ꯗꯥ ꯉꯁꯤ ꯍꯃꯛ ꯄꯅꯦ ꯀ
ꯍꯥꯥ
ꯍꯨꯃꯛꯄꯅꯦꯕ
ꯑꯣ ꯁꯕ꯭ꯔꯣ ꯅꯣꯏꯔꯣꯝ ꯅꯁꯨ
ꯑꯁ ꯍꯥꯏꯥꯏꯔ ꯍꯅ
ꯎꯝꯁ ꯁꯥꯕꯅ ꯂꯣꯏꯔꯦ ꯁꯥꯃꯟꯕꯒꯤ
ꯀꯄ ꯁꯉꯗꯤꯦ ꯀꯄꯒ
ꯀꯄꯒ ꯂꯩꯦꯂꯦ ꯁꯤꯔ ꯈꯜꯂꯤꯅꯦ ꯁꯥ ꯏꯟꯗꯅ ꯅꯍꯥꯟꯁꯨ ꯎꯝ ꯅꯣꯏ ꯅꯨꯡꯗꯥꯡꯗ ꯁꯥꯗꯕ꯭ꯔꯣ
ꯍꯔꯅ
ꯁꯌꯦ
ꯎꯝ
ꯑꯩꯈꯣꯏꯁꯨ ꯅꯍꯜ
ꯅꯤꯡꯕꯗꯣ ꯐꯥꯔꯣꯏꯖꯅꯤ
ꯑꯁꯦꯡꯕ ꯑꯗꯨꯃꯥꯏꯅ ꯇꯧꯋꯦ ꯅꯍꯥꯟꯁꯨ ꯅꯨꯡꯗꯥꯡ ꯄꯨꯡ ꯑꯍꯨꯝ ꯄꯨꯡ ꯑꯍꯨꯝ ꯇꯥꯐꯥꯎ ꯁꯥꯕꯩ ꯇꯨꯝꯕ ꯌꯥꯗꯕ ꯋꯥꯅꯤꯗ
ꯎ
ꯄꯨꯡ ꯑꯍꯨꯝ ꯃꯈꯥꯏꯒꯨꯝꯕ ꯇꯨꯝꯃꯦ ꯑꯗꯨꯒ ꯄꯨꯡ ꯇꯔꯨꯛ ꯀꯃꯥꯏꯅ ꯇꯧꯔꯛꯄ ꯀꯥꯟꯗ ꯑꯃꯨꯛ ꯁꯥꯕ ꯍꯧꯔꯦ ꯃꯤꯠꯄꯥꯡ ꯁ ꯃꯤꯠꯀꯁꯤꯦ ꯀ ꯑꯣꯏꯅ ꯗꯥꯛ ꯁꯔꯀꯜ ꯉꯥꯛꯇ ꯉꯥꯏꯔꯦ ꯋꯥꯃꯟꯕꯒꯤꯔ ꯈꯪꯗ꯭ꯔꯦ
ꯑꯦꯁ ꯍꯥꯏ ꯐ
ꯅꯪꯗꯤ ꯀꯃꯥꯏꯅ ꯇꯧꯔꯒ ꯂꯩꯕ꯭ꯔꯥ
ꯑꯕꯗꯨꯦ ꯍꯥꯏꯔꯅ ꯁꯨꯝ ꯂꯩ ꯂꯩ ꯃꯅꯤ
ꯅꯨꯡꯉꯥꯏꯔꯤꯅꯦ ꯁꯨꯝ ꯂꯦꯟꯕꯁꯤꯕꯨ
ꯃꯥꯏ ꯎꯝ ꯍꯥꯏ ꯍꯥꯏ
ꯆꯤꯡꯡꯂꯣꯝꯗ ꯂꯩꯕ꯭ꯔꯥ ꯅꯠꯇ꯭ꯔꯒ ꯇꯝꯄꯥꯛꯇ ꯂꯩꯕ꯭ꯔꯣ
ꯄꯥꯇ
ꯇꯝꯄꯥꯛꯇ ꯂꯩꯔꯗꯤ ꯅꯨꯡꯉꯥꯏꯕꯅꯦ ꯁꯥꯕꯒꯤ
ꯈ꯭ꯔꯤꯁꯃꯥꯁꯒꯨꯝꯕ ꯆꯠꯀꯦꯔꯣ
ꯌꯨꯝꯗ ꯂꯩꯕꯁꯨ ꯀꯥꯏ ꯆꯠꯇꯣꯔꯤꯒꯦ
ꯑ ꯅꯪ ꯆꯤꯡꯒꯤ ꯃꯤ ꯅꯠꯇꯦ ꯑꯗꯨꯒꯤꯅꯤꯅꯦ ꯑꯩꯈꯣꯏꯔꯣꯝꯗ ꯈ꯭ꯔꯤꯁꯃꯥꯁ ꯇꯧꯅꯤꯡꯉꯥꯏ ꯂꯥꯛꯑꯣꯅꯦ
ꯌꯥꯏꯅꯦ
ꯀ꯭ꯔꯤ ꯍꯥꯏꯕ
ꯌꯥꯏꯕ
ꯍꯣꯏ ꯂꯥꯛꯑꯣ ꯇꯧꯔꯨꯁꯦ ꯆꯠꯂꯒ ꯌꯥꯝ ꯅꯨꯡꯉꯥꯏꯕꯅꯦ ꯈꯨꯟꯗ
ꯎꯝ ꯅꯨꯡꯉꯥꯏꯔꯝꯕꯁꯨ ꯌꯥꯏ
ꯅꯪ ꯆꯠꯇ꯭ꯔꯤ ꯈꯨꯟꯗ ꯀꯩꯅꯣ ꯍꯔꯥꯎ ꯀꯨꯝꯍꯩ ꯌꯥꯎꯕ
ꯆꯠꯂꯤꯗ
ꯅꯣꯏ ꯇꯝꯗꯒꯤ ꯍꯦꯟꯗꯤ ꯅꯨꯡꯉꯥꯏꯕꯅꯦ
ꯎꯍꯝ ꯑꯣꯏꯔꯝꯕꯁꯨ ꯌꯥꯏ ꯀꯅꯥ ꯈꯪꯅꯤ
ꯍꯣꯢꯌꯦ ꯂꯥꯛꯑꯣ ꯀꯨꯝ ꯁꯤꯗꯦ ꯑꯩꯈꯣꯏ ꯈꯨꯟꯗ ꯇꯧꯁꯦ
ꯎꯝ ꯂꯥꯛꯊꯣꯛꯁꯤꯉꯥꯏ
ꯍꯥꯥ
ꯂꯧꯊꯣꯛꯁꯤꯡꯉꯥꯏꯗꯅ
ꯍꯣꯏ ꯌꯥꯎꯊꯣꯛꯀꯗꯕꯅꯤ ꯑꯗꯨꯝ ꯆꯠꯄꯗꯤ ꯌꯥꯒꯗꯧꯕ ꯅꯠꯇ꯭ꯔꯣ ꯅꯪ ꯌꯥꯔꯣꯏꯒꯦꯔꯥ ꯀꯃꯥꯏꯅ ꯇꯧꯕ꯭ꯔꯥ
ꯑꯩꯁ ꯄꯥꯏꯔ ꯂꯥꯛꯇꯣꯔꯤꯕꯅꯦ
ꯂꯥꯛꯑꯣ ꯑꯩꯈꯣꯏ ꯀꯨꯟꯗ ꯄꯥꯈꯪ ꯐꯖ ꯐꯖꯕ ꯌꯥꯝ ꯂꯩꯌꯦ
ꯄꯥꯝꯗ꯭ꯔꯦ ꯑꯩꯈꯣꯏꯗꯤ ꯂꯩꯈ꯭ꯔꯅꯤꯅ
ꯑꯁ ꯂꯩꯔꯁꯨ ꯌꯥꯏꯌꯦꯅ ꯀꯔꯤ
ꯀꯩ ꯀꯥꯟꯅꯕ
ꯑꯦ ꯅꯪ ꯅꯆꯥ ꯂꯩꯔꯝꯕ꯭ꯔꯣ
ꯂꯩꯇꯦꯗ ꯑꯗꯨꯝꯕꯗꯤ
ꯎꯝ ꯌꯨꯝ ꯄꯥꯟꯈ꯭ꯔꯕ ꯍꯣꯏ ꯌꯨꯝ ꯄꯥꯟꯈ꯭ꯔꯕꯒꯤꯔꯣ
ꯀꯥꯏꯗꯩꯅꯣꯍꯦ ꯀꯔꯤꯅꯣ
ꯑꯗꯨꯗꯤ ꯅꯪꯀ꯭ꯔꯤꯒꯤ ꯂꯩꯌꯦ ꯍꯥꯏꯔꯤꯅꯣ
ꯌꯥꯔꯦ
ꯍꯥꯥ
ꯂꯩꯌꯦꯕ ꯑꯗꯨꯝ
ꯄꯥꯟꯗ꯭ꯔꯤ ꯐꯥꯎꯗꯤ ꯂꯩꯗꯦꯅꯦ ꯀ꯭ꯔꯤꯔꯣ
ꯃꯄꯨ ꯈꯪꯗꯔꯤꯕꯅꯤ ꯀꯔꯤ ꯃꯄꯨ ꯈꯪꯗꯕꯗꯨ ꯆꯥꯛ ꯌꯦꯟꯁꯥꯡꯗꯤ ꯀꯅꯥꯅ ꯊꯣꯡꯕ꯭ꯔꯣ ꯅꯣꯏꯒꯤ
ꯑꯩꯅ ꯊꯣꯡꯉꯤ
ꯀꯔꯤ ꯃꯊꯦꯜ ꯊꯣꯡꯒꯦ
ꯑꯍꯥꯎꯕꯁ ꯗꯥꯜ
ꯍꯥꯎꯔꯦ ꯌꯥꯝ ꯍꯥꯎꯔꯝꯗꯧ ꯃꯥꯜꯂꯒ ꯗꯥꯜ ꯍꯥꯏꯔꯛꯑꯦ
ꯆꯨꯝꯗ꯭ꯔꯅꯦ
ꯑ ꯍꯥꯏꯗꯗꯎ ꯄꯝꯗꯗ
ꯄꯥꯝꯗꯣꯏꯗꯤ ꯀꯔꯤ ꯄꯥꯝꯕ꯭ꯔꯣ
ꯑꯩꯗꯤ ꯁꯧꯒ꯭ꯔꯤꯅ ꯈ꯭ꯋꯥꯏꯗꯒꯤꯩ ꯄꯥꯝꯃꯦ ꯍꯧꯖꯤꯛ ꯃꯇꯝꯒꯤꯗꯤ
ꯑꯗꯨ ꯑꯗꯨꯦ ꯄꯝꯗꯗ ꯀꯝꯗ
ꯀꯩꯦ
ꯀꯝꯅꯦ ꯄꯃꯣꯏ ꯌꯥꯗꯦ
ꯑꯁ ꯅꯪ ꯗꯥꯜꯅ ꯍꯥꯎꯕ꯭ꯔꯣ ꯁꯨꯔꯤꯅ ꯍꯕ꯭ꯔꯣ ꯑꯗꯨꯗꯤ ꯜ ꯍꯔꯛꯅ ꯑꯩꯗꯤ ꯅꯪꯅ
ꯅꯤ ꯉ ꯄꯥꯝꯃꯤ
ꯑꯁ
ꯎꯝ ꯅꯪꯅ ꯃꯍꯥꯎ ꯈꯪꯗ ꯑꯣꯏꯔꯕꯅꯤ ꯌꯥꯝ ꯍꯥꯎꯕꯅꯦ
ꯑ ꯀꯔꯄꯕꯗ
ꯍꯥꯎ ꯇꯥꯥꯡꯋꯥ ꯏꯗꯦ ꯌꯥꯣ
ꯁꯧꯒꯔꯤ ꯊꯒꯍꯤꯒꯗ
ꯃꯍꯤ ꯈꯤꯇꯪ ꯆꯥꯕꯗꯨꯔꯣ ꯅꯪꯁꯨ
ꯑꯥꯎ
ꯇꯧꯕꯅꯦ ꯃꯤ ꯈꯔ ꯑꯩꯅ ꯗꯥ ꯆꯥꯔꯗꯤ ꯗꯥꯒꯤ ꯃꯊꯛꯀꯤ ꯃꯍꯤꯗꯣ
ꯎꯝ
ꯃꯄꯥꯛꯇꯨꯗꯤ ꯆꯥꯅꯤꯡꯗꯦꯕ ꯑꯩꯗꯤ ꯊ ꯄꯥꯝꯗꯦ ꯊꯟꯒꯠꯂꯦꯕꯗꯥ ꯍꯦꯛ ꯆꯔꯗꯤ ꯊꯥꯏꯅ ꯎꯝ ꯑꯩꯅ ꯀꯩꯅꯣ ꯕꯣꯔꯗꯤꯡꯒꯨꯝꯕ ꯂꯩꯔꯤꯉꯩꯗꯀꯣ ꯀ ꯌꯦꯩꯅꯣ ꯃꯩꯔꯦꯟꯗꯣ
ꯎꯝ
ꯄꯤꯖꯃꯟꯅꯅ ꯑꯁ ꯊꯥꯏꯅꯗꯤ ꯗꯥꯜꯒꯨꯝꯕꯁꯦ ꯄꯥꯛ ꯆꯥꯗꯦꯅ ꯕꯣꯔꯗꯤꯡꯗ ꯍꯦꯟꯅ ꯆꯥꯏꯌꯦꯅ
ꯎꯝ
ꯗꯥꯗꯨꯁꯨ ꯀꯔꯤꯔꯣ ꯈꯪꯗꯦ ꯉꯧꯕꯗꯤ ꯁꯥꯕꯤꯕꯀꯣ ꯉꯧꯕ ꯁꯥꯔꯒ ꯉꯧꯗꯕꯗꯣ ꯃꯊꯛꯛꯇ ꯊꯥꯎꯗꯤ ꯈꯔ ꯃꯃꯤ ꯃꯃꯤ ꯂꯩꯔꯦꯕ ꯑꯗꯨꯣꯠ ꯆꯥꯕ ꯀꯥꯟꯗ ꯆꯝꯐꯨꯠ ꯃꯥꯅꯅꯦꯕ ꯑꯗꯨ ꯑꯂꯨ ꯃꯇꯨꯝ ꯑꯃ ꯆꯥꯕ ꯐꯪꯕꯁꯦ ꯗꯥꯎ ꯌꯥꯔꯕꯅꯦ ꯑꯁ ꯇꯨꯡ ꯈꯜꯂꯒꯦ ꯑꯩ ꯑꯗꯣ ꯃꯥꯏꯔꯦꯟꯗꯣ ꯃꯣꯏꯅ ꯃꯥꯏꯔꯦꯟ ꯊꯣꯡꯕꯁꯨ ꯑꯁ ꯀꯔꯤꯔꯣ ꯈꯪꯗꯦ ꯃꯦꯔꯦꯟꯁꯨ ꯑꯦ ꯑꯩꯅ ꯕꯣꯔꯗꯤꯡꯒꯨꯝꯕ ꯑꯗꯨꯃꯥꯏꯅ ꯂꯩꯔꯤꯉꯩꯗꯒꯤ ꯗꯜꯗꯤ ꯈꯤꯔꯗ
ꯑꯝ
ꯅꯗꯤꯗꯤ ꯎꯕꯁ
ꯕ ꯇꯔ꯭ꯔꯣ
ꯀꯩꯅꯣ ꯑꯩ ꯈꯨꯟꯁꯦ ꯆꯥꯕꯒꯨꯝ ꯇꯧꯋꯦ ꯅꯪ
ꯅꯪꯒꯖꯣ ꯇꯗꯤ ꯀꯅꯥ ꯈꯨꯣ ꯇꯗ
ꯅꯠꯇꯦ ꯑꯩꯅꯗꯤ ꯅꯪꯅ ꯕꯣꯂꯨꯝꯗꯣ ꯂꯩꯈꯠꯄꯤꯒꯤꯦꯔꯥ ꯍꯥꯏꯕ
ꯑ ꯑꯗꯨꯝꯅꯤꯗ
ꯎꯝ ꯐꯩꯌꯦꯦ ꯐꯩꯌꯦꯦ ꯅꯪꯁꯨ ꯋꯥꯔꯤ ꯂꯤꯔꯛꯑꯣꯅꯦ ꯀ ꯂꯤꯔꯣꯑꯣ
ꯑꯩꯅ ꯁꯤꯤꯡꯃꯤꯅꯦ
ꯍꯥꯏꯔꯛꯑꯣ ꯅꯣꯛꯁꯦ
ꯣꯀꯗ ꯄꯁꯦ ꯏꯗ꯭ꯔꯅꯦ
ꯍꯦꯔ ꯑꯣ ꯀꯔꯤꯔꯣ
ꯀꯥꯎ꯭ꯔꯦꯗ
ꯍꯥꯏꯒꯦ ꯇꯧꯕꯗꯣ ꯅꯣꯏꯁꯨ ꯕꯣꯇꯤꯡ ꯏꯅꯁꯨ ꯣꯔꯇꯤꯡ ꯂꯩ ꯀꯛꯇ꯭ꯔꯣ
ꯂꯩꯗ ꯍꯥꯁ ꯃꯅꯤ ꯑꯣꯏꯔꯤꯒ ꯍꯥꯏꯔꯅꯤ ꯍꯥꯏꯔꯅ
ꯀꯔꯤ ꯀꯔꯤ ꯃꯊꯦꯜ ꯍꯦꯟꯅ ꯅꯪ ꯆꯥꯔꯛꯀꯦ
ꯔꯦ ꯔꯅꯥꯥꯁ ꯇ
ꯑꯣꯀꯠꯁꯦ ꯑꯗꯨꯗꯤ ꯑꯗꯨꯒ ꯀꯔꯤ ꯉꯥꯔꯤ ꯊꯥꯔꯝꯅꯤ
ꯏꯧꯅꯧ ꯅꯧ ꯗꯕꯜ ꯅꯥꯁꯇꯦꯝ ꯑꯦꯟ ꯗ ꯃꯇꯣꯔ ꯑꯗꯨꯒ
ꯑ
ꯑꯪꯗ ꯀꯩ ꯀꯩꯅꯣ ꯑꯦꯁ ꯌꯥꯝ꯭ꯔꯖꯥꯅꯤꯁ ꯀꯦꯕꯦꯖ ꯃꯟ꯭ꯔꯦ ꯀꯦꯕꯦꯖ
ꯍꯅꯦ
ꯪꯒꯜꯒꯤ ꯃꯇꯝꯗ ꯪꯒꯜꯒꯤ
ꯑ ꯑ ꯄꯝꯀꯤꯟꯗꯤ ꯀꯈ ꯆꯤꯡꯗꯗꯤ ꯄꯝ ꯌꯥꯝ ꯐꯪꯉꯦꯗ ꯄꯝ ꯊ ꯅ ꯊꯣꯡꯈꯤꯕꯁꯤꯅ ꯊꯣꯡꯈꯤꯕꯁꯤꯅ ꯑꯌꯨꯛꯇ ꯂꯥꯛꯑꯦ ꯄꯥꯝꯈꯤ ꯅꯨꯡꯇꯤꯗ ꯌꯥꯎꯔꯦ ꯄꯝꯀꯤꯟ ꯊꯥꯎ ꯉꯥꯎꯕꯁꯨ ꯆꯃꯤ ꯌꯥꯡꯈꯩꯃꯨꯛ ꯊꯣꯡꯕꯗꯣ ꯊꯥꯎꯗꯣ ꯂꯨꯄꯥ ꯇꯔꯥ ꯍꯒꯨꯝꯕ ꯍꯥꯞꯄꯒꯤꯦꯔ ꯈꯪꯗꯦꯕꯀꯣ ꯃꯊꯛꯇꯒ ꯈꯔ ꯃꯅꯝꯅ ꯂꯣꯏꯕ ꯋꯥꯂ ꯁꯥꯎꯅꯤꯡꯉꯦ ꯍꯧꯖꯤꯛ ꯈꯜꯂꯒ
ꯅꯁꯤꯍꯤꯗꯔꯣꯅꯦ
ꯑꯁ ꯌꯥꯝ ꯅꯨꯡꯁꯤꯌꯦ ꯃꯇꯝ ꯑꯃꯒꯤ ꯑꯁ ꯊꯥꯏꯅꯅꯤ ꯃꯣꯔꯣꯛꯀꯁꯤ ꯌꯥꯝ ꯄꯥꯝꯅꯗ꯭ꯔꯣ
ꯄꯥꯝꯗꯗ ꯄꯅꯤ
ꯑꯩꯈꯣꯏꯗꯤ ꯕꯣꯔꯗꯤꯡ ꯂꯩꯔꯀꯥꯟꯗ ꯃꯣꯔꯣꯛꯇꯣ ꯍꯥꯏꯗꯤ ꯏꯟꯁꯥꯡ ꯌꯥꯗ꯭ꯔꯕꯅꯤꯅꯀꯣ
ꯑꯥ
ꯀ ꯊꯨꯝꯒꯅ ꯆꯥꯛ ꯆꯪꯉꯒ ꯍꯤꯡꯉꯤꯅꯦ ꯀꯪꯉꯒ ꯂꯩꯔꯝꯗꯣꯏꯅꯦ
ꯑꯗꯨꯗꯤ ꯅꯣꯏ ꯑꯩꯁꯦ ꯁ꯭ꯀꯨꯜꯒ ꯂꯣꯟꯅ ꯂꯣꯟꯅꯒ ꯆꯦꯜꯔꯝꯗꯧ ꯃꯥꯜꯂꯦ
ꯑꯗꯨ ꯃꯣꯔꯣꯛꯇꯣ ꯀꯩꯅꯣ ꯃꯄꯥꯟ ꯂꯩꯕ ꯃꯤꯁꯤꯡꯕꯨ ꯃꯣꯔꯣꯛ ꯄꯨꯔꯛꯄꯤꯌꯣ ꯍꯥꯏꯕꯁꯨ ꯌꯥꯎꯋꯦ
ꯑꯆꯥ ꯑꯆꯥ
ꯃꯣꯔꯣꯛ ꯌꯥꯎꯗ꯭ꯔꯗꯤ ꯆꯥꯛꯇꯣ ꯆꯪꯉꯨ ꯌꯥꯗꯦꯕ
ꯑꯁ ꯑꯩꯈꯣꯏꯅ ꯌꯥꯏꯅꯦ ꯑꯩꯈꯣꯏꯅ ꯀꯤꯠꯆꯟꯗ ꯂꯩꯃꯤꯅꯤꯔꯒ
ꯑꯣ ꯃꯣꯔꯣꯛꯒꯨꯝꯕ ꯌꯥꯝ ꯆꯥꯗꯕ ꯑꯣꯏꯔꯝꯕꯅꯤꯅ
ꯆꯥꯗꯦꯗꯪꯗꯤ ꯑꯌꯥꯝꯕ ꯆꯥꯅꯤꯡꯕꯁꯨ ꯄꯥꯎꯗꯦ ꯀꯩ ꯁꯥꯔꯒ ꯁꯕ ꯀꯉ ꯈꯥꯡꯝꯕꯜ ꯂꯥꯛꯄꯉ ꯣꯝꯃꯤ ꯇꯥꯡꯉ ꯏꯅ
ꯑꯥ
ꯑꯗꯨꯗ ꯇꯟꯕ ꯌꯦꯡꯕꯗ ꯈꯤꯔꯦ ꯑꯣꯛ ꯆꯔꯦ ꯑ ꯇꯣ ꯀꯣꯏ ꯁꯔ
ꯑꯩꯗꯤ ꯌꯥꯝ ꯁꯥꯔꯒ ꯑꯁ ꯅꯣꯡꯃ ꯋꯥꯔꯤ ꯂꯤꯕꯤꯒꯦꯁꯦ ꯏꯃꯥꯟꯅꯕꯤꯈꯣꯏꯅꯤꯁꯦ ꯏꯃꯥꯟꯅꯕꯤ ꯑꯩꯈꯣꯏꯅꯤꯁꯦ ꯑꯩꯈꯣꯏꯅꯤꯈꯛ ꯏꯁꯤꯡꯁꯨ ꯆꯥꯕ
ꯎꯝ
ꯁꯥꯗꯤꯦ ꯁꯥꯕ ꯍꯥꯎꯗꯤ ꯍꯥꯎꯕꯗꯣ ꯈꯪꯕ꯭ꯔꯣ
ꯑ ꯆ ꯃ ꯈꯥꯏ ꯆꯥꯗꯤ ꯆꯥꯅꯤꯡꯕ ꯎꯝ ꯁꯅꯁꯨ
ꯄꯣꯏ ꯑꯩꯈꯣꯏꯁꯦ ꯂꯦꯞꯀꯦ ꯍꯥꯏꯔꯗꯤ ꯑꯁ ꯂꯦꯞꯄ ꯌꯥꯗꯦ ꯀꯥꯏꯅ ꯇꯧꯕꯗꯣ ꯑꯩꯈꯣꯏ ꯑꯅꯤ ꯈꯛꯇꯗ ꯀꯣ ꯇꯤꯟꯒꯁꯦ ꯒ꯭ꯔꯣ ꯒ꯭ꯔꯣ ꯇꯥꯔ ꯆꯥꯕꯤꯅꯤꯅꯦ ꯑꯁ ꯄꯨꯛ ꯁꯧ